ꯍꯜꯂꯣ ꯇꯥꯏ ꯇꯥꯏ ꯀꯦꯗꯥꯧꯔꯤꯅꯣ
ꯆꯥꯛ ꯆꯠꯇꯣꯛꯣꯔꯒ ꯐꯝꯃꯒ ꯂꯩꯔꯅꯦ ꯇꯨꯝꯔꯨꯁꯤꯔꯥ ꯈꯜꯂꯤꯕꯣ
ꯑꯁ ꯇꯨꯝꯈꯤꯅꯨꯍꯦ ꯋꯥꯔꯤ ꯁꯥꯕ ꯍꯧꯗ꯭ꯔꯤꯕꯕꯥꯅꯤ
ꯑꯁ ꯇꯨꯝꯕ ꯃꯇꯝ ꯌꯧꯎꯔꯅꯦ ꯄꯨꯡ ꯇꯔꯥ ꯃꯈꯥꯏ ꯍꯦꯜꯂꯦꯅꯦ ꯑꯗꯨꯒꯤꯅꯦꯗꯤ ꯑꯗꯨꯨꯝ ꯏꯈꯠꯂꯛꯄ
ꯑꯗꯨꯕꯨꯗꯤ ꯆꯨꯝꯃꯦ ꯅꯪ ꯈꯣꯟꯖꯦꯜꯁꯤ ꯐꯖꯅ ꯇꯥꯏꯅ ꯍꯥꯏ
ꯅꯪ ꯅꯪ ꯈꯨꯟꯖꯦꯜꯁꯨ ꯇꯥꯏꯅꯦ ꯑꯩꯗꯤ ꯑꯩꯁꯨ
ꯅꯦꯠꯋꯥꯛꯛ ꯈꯔ ꯐꯕ ꯃꯥꯜꯂꯦ ꯍꯧꯖꯤꯛꯁꯦ ꯏꯕꯥꯅꯤꯒꯤ
ꯑꯩꯒꯤꯗꯤ ꯑꯗꯨꯨꯝꯗꯒ ꯐꯥꯕꯅꯤꯅ
ꯑꯗꯣ ꯅꯪꯗ ꯅꯪ ꯀꯩ ꯃꯊꯦꯜꯗꯤ ꯆꯥꯔꯒꯦ ꯉꯁꯤ
ꯉꯁꯤꯁꯦ ꯀꯣꯕꯤ ꯆꯝꯐꯨꯗ ꯌꯦꯟ ꯁꯥꯏ ꯅꯪꯗꯤꯦ
ꯑꯁ ꯉꯁꯤꯁꯦ ꯅꯪꯗꯤ ꯑꯍꯥꯎꯕ ꯉꯥꯛꯇꯅꯦꯀꯣ ꯆꯥꯕ ꯑꯩꯗꯤ ꯏꯔꯣꯝꯕ ꯆꯥꯔꯦ ꯉꯁꯤꯗꯤ
ꯏꯔꯣꯝꯕꯁꯨ ꯍꯥꯎꯋꯅꯦ ꯀꯩꯔꯣꯝꯕ ꯆꯥꯏꯅꯣ
ꯁꯣꯏꯕꯨꯝꯒ ꯑꯂꯨꯒ ꯌꯣꯡꯆꯥꯛ ꯃꯔꯨꯒ ꯑꯁ ꯑꯗꯨꯕꯨ ꯁꯥꯃꯟꯕꯒꯤꯀꯣ ꯃꯣꯔꯣꯛꯇꯣ ꯌꯥꯝꯅ ꯆꯥꯕ ꯉꯝꯃꯦꯦꯗ
ꯃꯣꯔꯣꯛ ꯆꯥꯕ ꯌꯥꯗꯕ꯭ꯔꯥ
ꯆꯥꯝꯕꯅꯦ ꯑꯗꯨꯕꯨ ꯍꯔꯣꯝꯕꯅ ꯁꯥꯃꯅꯁꯨ ꯍꯥꯎꯇꯤꯗꯅ
ꯎꯝ
ꯑꯗꯨꯒꯤ ꯌꯥꯝ ꯆꯥꯗ꯭ꯔꯦ
ꯁꯤꯁꯤꯡꯖꯨ ꯃꯣꯛ ꯁꯝꯃꯜꯂꯗꯤꯦ ꯑꯁ ꯑꯩꯁꯨ ꯆ ꯇꯜꯂꯦ ꯄꯨꯛꯇꯣ ꯁꯧꯒꯠꯂꯥꯛꯑꯕ ꯑꯗꯨꯗꯤ
ꯑꯗꯨꯅꯦ ꯑꯦ ꯅꯪ ꯈꯣꯟꯖꯦꯜꯁꯦ ꯇꯥꯕꯁꯤ ꯌꯥꯝ ꯅꯨꯡꯁꯤꯅꯤ ꯍꯧꯖꯤꯛ ꯅꯨꯡꯗꯥꯡꯗ
ꯀꯥꯞꯂꯛꯑꯗꯤ ꯅꯪ ꯂꯣꯏꯔꯅꯤ
ꯍꯥꯥ
ꯅꯨꯡꯁꯤ ꯅ ꯀꯕ ꯂꯒꯔꯗꯤꯜꯂꯨ ꯑꯣꯏꯔꯅꯤꯕ
ꯅꯪꯅ ꯀꯞ ꯅꯪꯅ ꯀꯞ ꯍꯟꯅꯤꯡꯗꯗꯤ ꯀꯞ ꯄꯤꯔ ꯂꯩꯒ
ꯑꯁ ꯃꯔꯝ ꯂꯩꯔꯩꯅ ꯄꯪꯀꯥꯞ ꯀꯥꯞꯄ ꯌꯥꯕ꯭ꯔꯅꯦ
ꯍꯣꯏꯗ ꯑꯗꯨꯕꯨꯗꯤ ꯆꯨꯝꯃꯦ ꯑꯄꯥꯝꯕ ꯈꯣꯟꯖꯦꯜ ꯇꯥꯕ ꯐꯪꯕꯕꯨ ꯀꯞꯄ ꯍꯣꯠꯅꯕ꯭ꯔꯣ ꯍꯔꯥꯎꯅꯤꯉꯥꯏꯅꯤ ꯅꯠꯇ꯭ꯔꯣ ꯉꯁꯤꯗꯤ ꯀꯩꯀꯩ ꯇꯧꯔꯦ ꯅꯪꯗꯤ
ꯉꯁꯤ ꯍꯧꯒꯠꯂꯦ ꯑꯌꯨꯛ ꯍꯧꯒꯠꯂꯂꯦ ꯑꯗꯨꯒ ꯕꯖꯥꯔ ꯀꯣꯏ ꯆꯠꯂꯦ ꯍꯜꯂꯛꯑꯦ ꯑꯗꯨꯒ ꯆꯥꯛ ꯆꯥꯔꯦ ꯆꯥꯛ ꯆꯥꯔꯒ ꯑꯗꯨꯝ ꯍꯧꯖꯤꯛ ꯂꯩꯔꯅꯦ
ꯍꯧꯖꯤꯛꯇꯤ ꯇꯨꯝꯕ ꯃꯇꯝꯅꯤꯅꯦꯕꯀꯣ
ꯇꯨꯝꯕ ꯃꯇꯝꯅꯤ ꯍꯣꯔꯦꯟ ꯕꯣꯜ ꯌꯦꯡꯉꯣꯏꯗꯕꯅꯤꯅ ꯉꯇ ꯇꯃꯒꯦ
ꯅꯪ ꯁꯤꯦꯉꯦꯔꯣ
ꯌꯦꯡꯅꯤꯡꯅꯦ
ꯍꯥꯥ
ꯌꯦꯅꯤꯗꯦ ꯋꯥ
ꯅꯪ ꯌꯦ ꯅꯤꯡꯗꯦꯕ
ꯎꯝ
ꯀꯩꯒꯤ ꯅꯪ ꯣꯠ ꯄꯥꯝꯗꯕ꯭ꯔꯣ
ꯕ ꯑꯩꯅ ꯄꯥꯝꯕꯗꯨ ꯁꯥꯟꯅꯗꯕ ꯑꯗꯨꯒꯤ ꯌꯦꯡꯅꯤꯡꯗꯕ ꯑꯗ ꯑꯗꯨꯗ ꯑꯗꯨꯅ ꯑꯩ ꯄꯥꯝꯗ꯭ꯔꯁꯨ ꯄꯨꯡ ꯇꯔꯥ ꯇꯔꯥ ꯃꯈꯥꯏ ꯑꯗꯨꯋꯥꯏꯗ ꯁꯥꯟꯅꯔꯗꯤ ꯐꯥꯏꯗꯅ
ꯍ ꯑꯗꯨ ꯍꯧꯗꯤ
ꯑꯁ ꯄꯨꯡ ꯑꯅꯤ ꯑꯍꯨꯝ ꯍꯠꯂꯀꯥꯟꯗ ꯑꯁ ꯀꯃꯥꯏ ꯀꯅꯥ ꯌꯦꯡꯅꯔꯒꯦ ꯑꯗꯨꯣ
ꯅꯪ ꯅꯪ ꯄꯥꯝꯕ ꯄ꯭ꯂꯦꯌꯔꯁꯁꯦ ꯑꯩ ꯍꯧꯖꯤꯛ ꯍꯥꯏꯔꯛꯎꯔ
ꯀꯅꯥ ꯀꯅꯥ ꯃꯥꯟꯒꯦ
ꯑꯩꯒꯤ ꯋꯥꯈꯜꯗ ꯈꯟꯖꯕ ꯑꯃ ꯂꯩꯌꯦ ꯑꯗꯣ ꯍꯥꯏꯔꯛꯑꯒꯦ
ꯍꯥꯏꯔꯣ
ꯆꯨꯝꯃꯗꯤ ꯅꯣꯛꯑꯣꯀꯣ ꯆꯨꯝꯅꯗꯤ ꯅꯣꯛꯀꯅꯨꯀꯣ ꯕ꯭ꯔꯥꯖꯤꯂꯤꯌꯟꯒꯤ ꯅꯦꯃꯔ ꯅꯦꯃꯔꯗꯣ ꯃꯥꯂꯦꯕꯣ
ꯑꯩ ꯉꯁꯥꯏ ꯍꯥꯏꯗꯣꯛꯈ꯭ꯔ ꯅꯪ ꯇꯥꯍꯧꯔꯕ ꯃꯥꯜꯂꯦ
ꯏꯕꯥꯅꯤ ꯋꯥꯔꯤ ꯁꯥꯕꯗ ꯕꯣꯜꯒꯤ ꯃꯔꯝꯗ ꯉꯁꯥꯏ ꯑꯩ ꯁꯥꯟꯅꯗꯦꯅꯦ
ꯀꯅꯥ ꯈꯪꯕ
ꯁꯥꯟꯅꯗꯦ ꯁꯥꯟꯅꯗꯦ ꯑꯩ ꯈꯪꯕꯒꯤ ꯃꯔꯝ ꯍꯥꯏꯕꯤꯌꯨꯔꯥ
ꯎꯝ
ꯅꯪꯉꯣꯟꯗ ꯊꯃꯣꯏꯅ ꯂꯩꯔꯤꯕꯗꯣ ꯑꯩꯗꯤ ꯂꯣꯏꯅ ꯈꯪꯉꯦꯕ
ꯂꯥꯏꯅꯤꯀꯣ ꯃꯥꯥꯏꯕꯅꯤꯀꯣ ꯃꯤ ꯃꯆꯥꯥꯗꯤ ꯂꯥꯏꯕꯅꯤꯀꯣ꯫
ꯃꯔꯝꯗꯤ ꯅꯪꯁꯦ ꯃꯤꯇꯣꯞ ꯅꯠꯇꯦꯕ
ꯃꯤꯠꯇꯣꯝ ꯅꯠꯇꯦꯕ ꯑꯁ ꯑꯉꯥꯡ ꯑꯣꯏꯔꯤꯉꯩꯗ ꯁꯥꯟꯅꯔꯛꯄꯗꯨꯕꯨ ꯀꯃꯥꯏꯅ ꯃꯤꯠꯇꯣ ꯑꯣꯏ ꯑꯣꯢꯗꯣꯔꯤꯒꯦ
ꯑꯗꯨꯅꯦ ꯈ꯭ꯋꯥꯏꯗꯒꯤ ꯃꯔꯨ ꯑꯣꯏꯕꯅꯦꯕ ꯑꯗꯨꯒꯤ ꯃꯤꯇꯣꯞ ꯅꯠꯇꯕꯅꯀꯣ ꯅꯪꯅ ꯄꯥꯝꯕ ꯄꯥꯝꯗꯕ ꯂꯣꯏ ꯅꯈꯪꯕ ꯑꯩꯅ
ꯗꯣ ꯑꯩꯅ ꯍꯥꯏꯗꯣꯔꯛꯄꯒꯤ ꯅꯪꯅ ꯈꯪꯉꯣ
ꯅꯪ ꯅꯪ ꯁꯨꯡꯍꯥꯏ ꯍꯥꯏꯗꯦꯗ ꯕꯣꯜꯒꯤ ꯃꯔꯝꯗ꯫ ꯑꯗꯣ ꯃꯥ ꯃꯊꯪꯗꯤ ꯁꯥꯟꯅꯔꯛꯑꯅꯤ
ꯃꯊꯪꯗ ꯁꯅꯔꯀꯥꯟꯗ ꯁꯤꯔꯗꯤ ꯑꯁ ꯑꯩꯗꯤ ꯌꯥꯔꯣꯏ
ꯀꯥꯞꯃꯤꯟꯅꯁꯤꯀꯣ ꯃꯇꯦꯡ ꯄꯥꯡꯕꯤꯒꯦ
ꯍꯣꯏ ꯅꯪ ꯀꯞꯄ ꯃꯇꯨꯡ ꯑꯩꯁꯨ ꯀꯞꯄ ꯍꯧꯎꯒꯦ꯫
ꯑꯩꯅ ꯇꯦꯡ ꯄꯥꯡꯒꯦ ꯍꯥꯏꯕꯅꯤꯅꯦ ꯀꯞꯄꯗꯣ ꯅꯪ ꯍꯥꯟꯅ ꯀꯥꯞꯄꯣꯕ꯫
ꯑꯩꯅ ꯀꯞꯄ ꯍꯧꯕꯗꯣ ꯑꯩ ꯀꯞꯐꯝ ꯈꯪꯉꯣꯏ ꯍꯥꯏꯕ
ꯑꯣꯀꯦ ꯑꯗꯨꯗꯤ ꯑꯩ ꯑꯩ ꯑꯩ ꯅꯪꯕꯨꯀꯣ ꯑꯃ ꯑꯅꯤ ꯑꯍꯨꯝ ꯍꯥꯏꯗꯤ ꯍꯧꯔꯒꯦꯀꯣ ꯑꯗꯨ ꯅꯪ ꯃꯔꯤ ꯁꯨꯕꯗ ꯀꯞ ꯄꯨꯀꯣ ꯅꯪ ꯌꯥꯔꯕ ꯅꯠ
ꯌꯥꯗꯦ
ꯌꯥꯗꯦ ꯅꯨꯡꯗꯥꯡꯗ ꯅꯪ ꯈꯣꯟꯖꯦꯜ ꯇꯥꯕ ꯌꯥꯝ ꯅꯨꯡꯉꯥꯏ ꯀꯣ ꯉꯁꯥꯏꯁꯨ ꯅꯨꯡꯗꯤ ꯅꯨꯡꯉꯥꯏ ꯍꯧꯖꯤꯛꯅ ꯍꯦꯟꯅ ꯅꯨꯡꯉꯥꯏ ꯀꯩꯒꯤꯔꯥ ꯀꯣ
ꯐꯥꯔꯦꯅꯦ ꯑꯗꯨ ꯑꯣꯢꯔꯗꯤ
ꯍꯌꯦꯡꯁꯨ ꯑꯗꯨꯝ ꯅꯨꯡꯉꯥꯏꯍꯟꯁꯤꯀꯣ
ꯅꯨꯡꯉꯥꯏꯁꯤ ꯅꯨꯡꯉꯥꯏꯁꯤ ꯑꯗꯨ ꯅꯪ ꯍꯌꯦꯡ ꯀꯥꯏ ꯆꯠꯇꯧꯔꯤꯒꯦ ꯀꯥꯏ ꯆꯠꯇꯧ ꯂꯩꯒꯦ ꯫
ꯍꯌꯦꯡꯗꯤ ꯑꯗꯨꯝ ꯑꯗꯨꯝ ꯂꯩꯒꯅꯤ ꯌꯨꯝꯗ
ꯀꯣꯏꯕ ꯀꯩ-ꯀꯩ ꯆꯠꯇꯕ꯭ꯔꯥ꯫
ꯅꯨꯃꯤꯗꯥꯡ ꯋꯥꯏꯔꯝꯗꯗꯤ ꯃꯄꯥꯟ ꯈꯔ ꯊꯣꯛꯄ ꯌꯥꯏ
ꯅꯨꯃꯤꯗꯥꯡ ꯅꯨꯡꯊꯤꯟꯗꯗꯤ ꯆꯠꯄ ꯌꯥꯗꯕ꯭ꯔꯥ ꯁꯥꯃꯟꯕꯒꯤ
ꯎꯝ ꯍꯣꯏ ꯁꯥꯃꯟꯕꯒꯤ ꯊꯣꯛꯄ ꯌꯥꯗꯦ ꯑꯗꯨꯒꯤꯀꯣ
ꯁꯤꯅꯁꯨ ꯃꯥꯟ ꯆꯞ ꯃꯥꯟꯅꯩꯅꯦ ꯉꯁꯤꯅ ꯈꯔ ꯅꯨꯃꯤꯠ ꯐꯥꯕꯒꯤ ꯑꯣꯏ ꯍꯥꯏꯇꯥꯔꯦ ꯅꯨꯡꯁꯥ ꯁꯥꯗꯕꯨꯗꯨ ꯍꯣꯏ ꯅꯨꯡꯁꯥꯁꯨ ꯁꯥꯗꯦ ꯅꯣꯡꯃꯪꯔꯒ ꯑꯗꯨꯝ ꯂꯩꯕꯗꯣ ꯫ ꯃꯔꯥꯛ ꯃꯔꯥꯛꯇꯗꯤ ꯑꯗꯨꯝ ꯁꯒꯠ ꯂꯛ ꯑꯦ ꯑꯗꯨ ꯊꯣꯏꯗꯣꯛꯇꯦꯕ ꯑꯗꯨꯗꯤ
ꯑꯥ ꯅꯪ ꯉꯁꯤ ꯅꯁꯥ ꯈꯔ ꯆꯣꯛꯊꯕ꯭ꯔꯥ ꯅꯪ ꯈꯣꯟꯖꯦꯜꯁꯦ
ꯇꯨꯝꯅꯤꯡꯕꯒꯤ ꯑꯣꯏꯔꯝꯅꯤꯌꯦ
ꯑꯩ ꯑꯩ ꯕꯣ ꯋꯥꯔꯤ ꯁꯥꯔꯒ ꯇꯨꯝꯅꯤꯡꯕ ꯐꯥꯎꯕ꯭ꯔꯣ
ꯅꯅꯦ ꯉꯁꯥꯏꯠꯇꯝ ꯅꯉꯒ ꯂꯩꯕ ꯑꯗꯨꯒꯤꯅꯤꯗ
ꯑ ꯑꯗꯣ ꯅꯨꯡꯉꯥꯏꯇꯦꯀꯣ ꯁꯨꯃꯥꯏꯅ ꯇꯥꯔꯗꯤ ꯑꯩꯗꯤ ꯅꯪꯕꯨ ꯉꯥꯏꯖꯕꯗꯤ ꯑꯩꯗꯤ ꯅꯪꯕꯨ ꯉꯥꯏꯖꯕꯗꯤ ꯅꯪꯅ ꯌꯥꯖꯗꯕꯒꯤ ꯋꯥꯅꯤ ꯑꯄ ꯅꯠꯇꯦ ꯇꯕꯨꯁꯨ ꯍꯥꯏꯗꯤꯕꯅꯦꯗ ꯑꯗꯣ
ꯎꯝ
ꯀꯩꯗꯧꯉꯩ ꯑꯃꯨꯛ ꯊꯦꯡꯅꯁꯦ ꯍꯥꯏꯕꯅꯣ
ꯎ ꯅꯪ ꯍꯟꯗꯛ ꯆꯍꯤꯗ ꯍꯜꯂꯛꯇꯣꯏꯔ
ꯅꯪ ꯅꯪ ꯂꯩꯔꯝꯒꯦꯔꯣ ꯌꯨꯝꯗ
ꯍꯥꯏꯗꯤ ꯌꯨꯝꯗ ꯑꯗꯨꯝ ꯂꯩꯗꯦꯅ
ꯑꯁ ꯅꯪ ꯌꯨꯝꯗ ꯂꯩꯇꯕ ꯃꯥꯜꯂꯤꯗ ꯍꯟꯗ
ꯑꯁ ꯌꯨꯝꯗ ꯂꯩꯗꯗꯤ ꯀꯥꯏꯗ ꯂꯩꯌꯣ ꯍꯥꯏꯔꯤꯅꯣ
ꯅꯪ ꯅꯪ ꯃꯄꯥꯟ ꯊꯣꯛꯀꯅꯤ ꯍꯥꯏꯕꯒꯨꯝꯇ ꯑꯩꯅ
ꯃꯄꯥꯟ ꯊꯣꯛꯔꯣꯏ ꯊꯣꯛꯑꯣꯏꯗ
ꯑꯁ ꯅꯆꯟꯅꯨꯄꯤꯅ ꯍꯥꯏꯔꯛꯢꯅꯦ ꯅꯆꯟꯅ ꯅꯨꯄꯤꯅ ꯍꯥꯏꯅꯦ ꯑꯩꯉꯣꯟꯗ
ꯏꯁ ꯅꯣꯏ ꯅꯤꯡꯗꯤ ꯀꯔꯝ ꯀꯥꯟꯗ
ꯅꯆꯟ ꯅꯨꯄꯤ ꯌꯥꯝ ꯂꯨꯅ ꯇꯤꯟꯅꯩꯗ ꯑꯩ
ꯑꯩꯁ ꯌꯥꯝ ꯂꯨꯅ ꯊꯧꯅꯥ ꯖꯥꯠꯅꯤꯅꯦ
ꯂꯣꯠꯄꯅ ꯆꯅ ꯗꯣꯡ ꯗꯣꯡ ꯍꯥꯏꯅꯕꯅꯅ
ꯆꯨꯝꯗ꯭ꯔꯕꯣ ꯑꯩ ꯍꯁꯤꯕꯣ
ꯍꯥ ꯅꯗꯤ ꯈ ꯂꯣꯒꯅꯦꯕꯗ ꯑꯗꯨꯝ ꯂꯩꯔꯨꯅꯤꯗ ꯑꯗꯨꯝ ꯄꯥꯡꯇ ꯅꯠꯇꯦ
ꯑꯥ
ꯇꯝꯄꯥꯛꯇ ꯑꯗꯨꯝ ꯂꯩꯔꯅꯦꯕ ꯍꯟꯗꯛꯇꯤ
ꯑꯦ ꯅꯪ ꯍꯥꯟꯅ ꯃꯄꯥꯟꯗ ꯊꯧꯔꯝꯕꯗ ꯅꯠꯇ꯭ꯔꯣ
ꯊꯣꯛꯇꯦꯕ ꯊꯣꯛꯀꯦꯔꯥ ꯈꯟꯕꯅꯦꯕ ꯑꯗꯨ ꯆꯠꯇ꯭ꯔꯕꯣ
ꯑꯗꯣ ꯁꯣꯝꯗ ꯂꯥꯛꯑꯣ ꯀꯩꯅꯣ ꯑꯗꯨꯗꯤ
ꯑꯦꯁ ꯕꯦꯇꯔ ꯃꯇꯥꯗꯨꯒ ꯑꯩ ꯂꯩ ꯍꯅꯔꯣꯏ ꯑꯗꯨꯗꯗꯤ
ꯀꯩꯖ
ꯌꯥꯝ ꯁꯥꯏ ꯍꯥꯏ ꯑꯗꯨꯗꯤ
ꯁꯥꯁꯅꯣ ꯀꯩꯅꯣ ꯀꯥꯏꯗ ꯈꯥꯡꯒ ꯂꯣꯏꯔꯦ ꯏꯊꯟꯇ ꯈꯥꯡꯕ ꯌꯥꯝ ꯋꯥꯔꯦ ꯅꯪꯁꯨ ꯌꯥꯎꯔꯤꯁꯤ ꯂꯥꯛꯑꯣꯕ
ꯝ ꯈꯥꯡ ꯇꯔꯦꯗꯅ
ꯂꯩꯁꯥꯕꯤ ꯁꯤꯤꯀꯣ ꯑꯗꯣ ꯍꯟꯗꯛ ꯈꯨꯟꯗꯤ ꯆꯠꯇ꯭ꯔꯕꯣ
ꯍꯟꯗꯛ ꯈꯨꯟꯁꯦ ꯏꯔꯥꯡ ꯍꯟꯗꯛꯁꯦ ꯏꯔꯥꯡ ꯐꯖꯅ ꯂꯩꯌꯦ ꯪ ꯅꯪꯗꯤ ꯈꯪꯕ꯭ꯔꯥ ꯈꯪꯗꯕ꯭ꯔꯥꯗꯤ ꯈꯪꯗ꯭ꯔꯦ
ꯑꯩꯁꯨ ꯌꯥꯝ ꯈꯪꯕꯗꯤ ꯅꯠꯇꯦ ꯈꯔ ꯈꯪꯉꯦ ꯅꯆꯟꯅꯨꯄꯤꯅ ꯑꯩꯒꯤ ꯅꯪꯒꯤ ꯅꯝꯕꯔ ꯄꯤꯔꯛꯄꯅꯦ ꯑꯩꯉꯣꯟꯗ
ꯑꯩꯁ ꯌꯥꯝ ꯃꯥꯜꯂꯤꯀꯣ ꯑꯩꯉꯣꯟꯗ ꯑꯩꯉꯣꯟꯗꯗꯤ ꯍꯥꯏꯁ ꯍꯤꯗꯦ ꯃꯥꯜꯂꯤꯦ
ꯀꯃꯥꯏ ꯍꯥꯏꯗꯣꯏꯕ ꯅꯪ ꯅꯪꯉꯣꯟꯗ ꯎꯆꯦ ꯑꯩ ꯁꯨꯃꯥꯏꯅ ꯄꯤꯕꯤꯕꯅꯤꯣ ꯍꯥꯏꯕꯗ ꯀꯃꯥꯏ ꯍꯥꯏ ꯂꯩꯕ
ꯏꯆꯟꯅꯨꯄꯤꯗꯤ ꯑꯗꯨꯝꯃꯥꯏ ꯍꯥꯏꯈ꯭ꯔꯕꯅꯦ
ꯃꯆꯟꯅꯨꯄꯤꯗꯤ ꯑꯗꯨꯝ ꯂꯩꯕ ꯃꯐꯝꯗꯨ ꯂꯩꯔꯤꯀꯣ
ꯍꯣꯏ ꯑꯗꯨꯝ ꯂꯩꯔꯦ
ꯃꯥꯁꯨ ꯃꯄꯥꯟ ꯊꯣꯛꯀꯦ ꯇꯧꯔꯝꯕ ꯅꯠꯇ꯭ꯔꯣ
ꯈꯪꯉꯦ ꯃꯥ ꯀ꯭ꯂꯥꯁ ꯂꯣꯏꯗꯕꯅꯤꯅ ꯊꯣꯛꯄ ꯌꯥꯗꯕ ꯍꯟꯗꯛꯇꯤ ꯂꯣꯏꯔꯕꯅꯤꯅ ꯈꯪꯗꯦ ꯐ ꯇꯧꯗꯅ
ꯁꯟꯅꯄꯤ ꯊꯣꯛꯀꯦ ꯍꯥꯏꯔꯝꯕꯅꯤꯅꯦ ꯑꯩꯣꯗꯗꯦ
ꯑꯣ ꯅꯪꯉꯣꯟꯗ ꯍꯥꯏꯔꯛꯄ꯭ꯔꯣ ꯅꯍꯥꯟ
ꯎ ꯍꯥꯟꯗꯤ ꯑꯣꯏꯗ꯭ꯔꯦ ꯑꯗꯨ ꯈꯔꯗꯤ ꯀꯨꯏꯔꯦ ꯑꯗꯨ
ꯎ ꯑꯦꯁ ꯈꯨꯗꯥꯛ ꯈꯨꯗꯥꯛꯇ ꯃꯥꯅ ꯊꯣꯛꯄ ꯍꯥꯏꯕꯗ ꯅꯪ ꯊꯠꯆꯕ ꯑꯣꯏꯔꯝꯅꯤ
ꯑꯁ ꯃꯥ ꯃꯥꯒꯤ ꯋꯥꯁꯨ ꯊꯥꯖꯗꯕ ꯌꯥꯗꯦꯅꯦ ꯊꯥꯖꯕ ꯇꯥꯕꯩꯅꯦ
ꯃꯥꯗꯤ ꯐꯥꯒꯤ ꯌꯥꯝ ꯇꯧꯒꯃꯦꯕ ꯑꯗꯨ ꯅꯪꯅ ꯊꯩꯖꯕ ꯑꯣꯏꯔꯝꯅꯦꯕ
ꯑꯩꯉꯣꯟ ꯅꯨꯁꯤꯡꯕ ꯉꯥꯡꯉꯤꯗ
ꯍꯦ
ꯍ ꯍꯣ ꯎ ꯆꯨꯝ ꯆꯨꯝꯕꯗꯠꯇ ꯋꯥꯏꯀꯁꯁ ꯃ ꯉꯅꯦ
ꯅꯣꯏꯅ ꯅꯣꯏꯅ ꯁꯥꯟꯅꯕꯗꯤ ꯑꯩ ꯈꯪꯖꯗ꯭ꯔꯦ
ꯍꯥꯥ
ꯅꯣꯏ ꯅꯣꯏ ꯑꯅꯤꯅ ꯁꯥꯟꯅꯖꯕꯗꯤ ꯑꯩ ꯈꯪꯖꯗ꯭ꯦꯀꯣ
ꯁꯥꯟꯅꯗꯦ ꯏꯕꯥꯅꯤ ꯒꯦꯝ ꯁꯥꯟꯅꯗꯦ ꯀꯣ ꯏꯕꯥꯅꯤ ꯑꯁꯦꯡ ꯑꯁꯦꯡꯕ ꯈꯛꯇꯅꯤ ꯉꯥꯡꯕ ꯅꯪꯁꯨ ꯊꯣꯛꯀꯅꯤ ꯍꯥꯏꯅ ꯑꯗꯨꯝ ꯊꯣꯛ ꯅꯪ ꯃꯇꯝ ꯑꯁ ꯅꯪ ꯊꯣꯛꯄ ꯃꯥꯜꯂꯦꯅ ꯍꯟꯗꯛꯄꯨꯗꯤ ꯌꯨꯝꯗ ꯂꯥꯛꯑꯦ ꯑꯗꯨꯕꯨ ꯊꯣꯛꯀꯅꯤꯗꯤ ꯑꯃꯨꯛ ꯍꯥꯏꯔꯝꯕꯅꯤꯅꯦ
ꯑꯁ ꯊꯣꯛꯀꯗꯕ ꯌꯥꯝ ꯋꯥꯠꯂꯤꯦꯗ
ꯌꯥꯝ ꯋꯥꯅꯤꯕ
ꯍꯌꯦꯡꯋꯥꯏ ꯅꯅꯥꯎ ꯅꯨꯄꯥ ꯂꯩꯔꯀꯥꯟꯗ ꯑꯣꯏꯅ ꯄꯨꯟꯅ ꯆꯠꯈꯤ
ꯀꯔꯤ ꯍꯥꯏꯕ
ꯊꯗꯗꯤ ꯆꯠꯄ ꯌꯥꯗꯕꯅꯦ ꯅꯅ ꯅꯥꯎꯅꯄꯥꯒ ꯄꯨꯟꯅꯟ ꯊꯣꯛ ꯀꯦ
ꯏꯟꯅꯅ ꯎꯄꯥꯥꯒ
ꯎꯝ
ꯀꯃꯥꯏꯅ ꯅꯪ ꯌꯥꯎꯗꯗꯤ ꯌꯥꯔꯣꯏꯅꯦ
ꯑꯗꯨ ꯑꯩ ꯏꯇꯣ ꯑꯦ ꯏꯇꯣꯝꯇ ꯆꯠꯄ ꯌꯥꯔꯣꯏꯕ ꯑꯗꯨꯒ ꯅꯅꯥꯎ ꯅꯨꯄꯥꯒ ꯆꯠꯀꯗꯕꯅꯤ ꯍꯥꯏꯕ
ꯀꯩ ꯀꯅ ꯅ ꯍꯥꯟ ꯀꯩꯒꯤꯅꯣ ꯅꯪ ꯍꯥꯟꯅ ꯄꯥꯏꯔꯝꯕ ꯅꯝꯕꯔꯗꯣ ꯆꯠꯇ꯭ꯔꯦꯅꯦ
ꯑꯣ ꯑꯩ ꯁꯤꯝꯗꯣ ꯌꯥꯗ꯭ꯔꯕ ꯑꯗꯨꯒꯤꯅꯦ ꯏꯁꯤꯡꯗ ꯇꯥꯕ
ꯑꯩꯉꯣꯟꯗꯁꯨ ꯍꯥꯏꯔꯛꯇꯦ ꯅꯪꯁꯨ ꯌꯥꯏꯀꯣ
ꯑꯦꯁ ꯁꯤꯝ ꯌꯥꯗꯕ ꯁꯤꯝ ꯌꯥꯗꯕꯗꯨꯕꯨ ꯑꯩ ꯀꯃꯥꯏꯅ ꯍꯥꯏꯗꯧꯔꯤꯒꯦ
ꯑꯩ ꯅꯝꯕꯔꯒ ꯂꯣꯏ ꯃꯥꯡꯈ꯭ꯔ ꯃꯥꯜꯂꯦ ꯃꯁꯤ
ꯍꯣꯏ ꯌꯥꯗ꯭ꯔꯦꯕ ꯑꯗꯨꯁꯨ ꯑꯩ ꯑꯩ ꯁꯤ ꯅꯝꯕꯔꯁꯦ ꯍꯥꯟꯅ ꯄꯥꯏꯔꯝꯝꯕꯅꯤ ꯅꯪ ꯏꯅꯥꯎꯅꯨꯄꯤꯅꯛ ꯅꯪꯉꯣꯟꯗ ꯄꯤ ꯍꯥꯏꯗꯨꯗꯤ
ꯅ ꯅꯅꯥꯎ ꯅꯨꯄꯤꯅ ꯍꯥꯏꯔꯛꯇꯦ ꯑꯩꯒꯤ ꯅꯝꯕꯔ ꯅꯪꯉꯣꯟꯗ ꯄꯤ ꯍꯥꯏꯅ
ꯅꯠꯇꯦ ꯅꯪ ꯉꯁꯥꯏ ꯑꯩꯒꯤ ꯅꯝꯕꯔ ꯏꯅꯥꯎꯅꯨꯄꯤꯅ ꯅꯪꯉꯣꯟꯗ ꯄꯤ ꯍꯥꯏꯗꯣ
ꯑꯗꯨꯗꯤ ꯆꯨꯝꯃꯦ
ꯎ ꯑꯗꯨꯗ ꯑꯗꯨꯗꯅ ꯑꯃꯨꯛ ꯂꯩꯔꯤꯅꯦꯕ ꯅꯝꯕꯔꯗꯣ
ꯑꯣ ꯍꯧꯖꯤꯛꯇꯤ ꯂꯩꯔꯕꯣ ꯅꯪꯉꯣꯟꯗ
ꯑꯦ ꯍꯧꯖꯤꯛ ꯑꯣꯏꯁꯅ